ꯍꯜꯂꯣ
ꯍꯜꯂꯣ
ꯍꯜꯂꯣ
ꯑꯣ ꯇꯥꯔꯕꯣ
ꯑ‌ꯣ ꯍꯣꯏ ꯍꯣꯏ ꯇꯥꯏ ꯍꯣꯏ
ꯑꯣ ꯀꯩ ꯃꯊꯦꯜ ꯇꯧꯔꯒꯦ ꯉꯁꯤꯗꯤ
ꯑꯁ ꯉꯁꯤꯗꯤ ꯉꯔꯥꯡ ꯅꯨꯡꯗꯥꯡꯒꯤ ꯑꯔꯦꯝꯕꯅꯤꯅ ꯌꯦꯟꯁꯥꯡ ꯈꯔ ꯑꯃꯨꯛ ꯇꯧꯕꯗꯨꯗ ꯑꯔꯦꯝꯕ ꯑꯗꯨꯝ ꯆꯥꯔꯦ
ꯅꯨꯡꯗꯥꯡꯒꯤ ꯉꯥ ꯊꯣꯡꯕ ꯂꯦꯝꯕ ꯌꯦꯟ ꯊꯣꯡꯕ ꯂꯦꯝꯕ ꯐꯥꯎꯕꯅꯤ ꯀꯩꯅ ꯑꯗꯨ
ꯍ ꯁꯣꯝꯗꯤ
ꯀꯩꯗꯧꯔꯝꯃꯤꯅ‌ꯣ ꯑꯥꯎ
ꯑꯣ ꯀꯩ ꯆꯥꯕꯤꯔꯒꯦ ꯁꯣꯝꯗꯤ
ꯑꯩ ꯀꯩꯅꯣ ꯇꯧꯔꯦ ꯑꯩꯗꯤ ꯑ ꯀꯩꯅꯣ ꯑꯣꯏꯅ ꯆꯥꯕꯗꯣ ꯀꯩꯅꯣ ꯏꯔꯣꯜꯂꯦ ꯁꯣꯏꯕꯨꯝ ꯁꯣꯏꯕꯨꯝ ꯏꯔꯣꯜꯂꯦ ꯑꯗꯨꯒ ꯀꯩꯅꯣ ꯑꯃ ꯉꯥꯎꯔꯒ ꯀꯥꯡꯍꯧ ꯑꯃ ꯉꯧꯔꯦ
ꯑꯣ
ꯑꯩ ꯉꯁꯤꯗꯤ ꯑꯥꯗꯩ ꯌꯨꯝꯗꯒꯤ ꯆꯥꯔ ꯍꯥꯏꯒꯠꯂꯛꯄꯅꯤꯗ
ꯑꯣ ꯑꯣ
ꯉꯔꯥꯡ ꯌꯨꯝꯗ ꯐꯠ ꯍꯥꯏꯗꯔꯨꯕ ꯑꯗꯣ ꯉꯥꯟꯇ ꯍꯥꯏꯒꯠꯂꯛꯑ‌ꯦ
ꯑꯗꯣ ꯀꯣꯆꯤꯡꯒꯨꯝꯕꯗꯤ ꯇꯧꯗꯕ꯭ꯔꯣ ꯁꯣꯝꯗꯤ ꯍꯥꯏꯕꯗꯤ
ꯑꯩꯔꯣ
ꯎꯝ
ꯑꯩ ꯀꯣꯆꯤꯡ ꯇꯧꯋꯦ ꯑꯗꯨ ꯂꯣꯏꯔꯦ ꯀꯣꯆꯤꯡ ꯇꯧꯕ
ꯎꯝ
ꯆꯍꯤ ꯑꯃꯃꯨꯛ ꯇꯧ ꯆꯍꯤ ꯑꯃꯃꯨꯛ ꯇꯧꯔꯝꯃꯦ ꯋꯥꯟ ꯌꯔꯃꯨꯛ ꯑꯗꯨꯒ ꯂꯣꯏꯔꯦ ꯀꯣꯆꯤꯡ ꯂꯣꯏꯕꯗꯒꯤ ꯁꯦꯜꯞ ꯏꯁꯇꯗꯤ ꯇꯧ ꯂꯩ
ꯑꯗꯣ ꯀꯣꯆꯤꯡꯒꯨꯝꯕꯁꯦ ꯑꯗꯨꯝ ꯀꯌꯥ ꯀꯌꯥꯗꯤ ꯆꯪꯅꯒꯦ ꯆꯥꯎꯔꯥꯛꯄꯗ ꯍꯥꯏꯕꯗꯤ ꯑꯗꯨꯝ
ꯄꯩꯁꯥꯔ‌ꯣ ꯍꯥꯏꯁ‌ꯦ
ꯎꯝ
ꯀꯣꯆꯤꯡꯁꯦ ꯅꯪ ꯊꯥꯗꯨꯒꯤ ꯑꯦꯛꯖꯥꯝꯗꯨꯒꯤ ꯃꯇꯨꯡ ꯏꯜꯂꯦ ꯀꯩ ꯑꯦꯛꯖꯥꯝꯒꯤ ꯑꯣꯏꯕꯅꯣ ꯍꯪꯕ
ꯎꯝ ꯑꯩꯗꯤ ꯀꯩꯝ ꯇꯧꯗꯦ ꯑꯩ ꯑꯩ ꯅꯣꯂꯦꯖꯄꯨꯗꯤ ꯂꯩꯇꯦꯕꯀꯣ ꯑꯗꯨ ꯑꯣꯏꯕꯒꯤꯅꯦ ꯑꯩ ꯀꯩꯝ ꯅꯣꯂꯦꯖ ꯂꯩꯇꯕ ꯁꯨꯝꯕꯁꯦ
ꯑꯩꯈꯣꯏ ꯍꯧꯖꯤꯛ ꯃꯅꯤꯄꯨꯔꯁꯤꯗ ꯍꯥꯏꯗꯤ ꯑꯣꯐꯂꯥꯏꯟꯗ ꯏꯝꯐꯥꯜꯗ ꯍꯥꯏꯗꯤ ꯄ꯭ꯔꯣꯌꯦꯦꯛꯇꯤꯞꯀꯨꯝꯕ ꯑꯗꯩ ꯏꯚꯤ ꯑꯦꯝ ꯍꯜ ꯑꯥꯏ ꯑꯦꯁ ꯑꯗꯩ ꯐꯣꯔꯠ ꯄꯤꯜꯂꯔ ꯀꯩꯞꯇꯤ ꯁꯥꯒꯔꯀ ꯃꯌꯥꯝ ꯂꯩꯗꯅ ꯑꯣꯐꯂꯥꯏꯟꯗ ꯇꯧꯕ ꯑꯗꯨꯗꯣ ꯃꯣꯏꯁꯤ ꯁꯦ ꯑꯦꯁ ꯑꯦꯁ ꯁꯤꯒꯤꯗꯗꯤ ꯀꯩꯅꯣꯝ ꯂꯧꯕꯅꯦ ꯀꯌꯥꯝ ꯂꯧꯕꯗꯨꯕꯣ ꯂꯨꯄꯥ ꯂꯤꯁꯤꯡ ꯇꯔꯥꯃꯉꯥꯗ ꯑꯩꯅ ꯀꯨꯟ ꯁꯤꯒꯤ ꯔꯦꯟꯖꯇ ꯂꯧꯕꯅꯦꯕꯀꯣ ꯑꯗꯣ ꯅꯧꯅ ꯊꯣꯛꯂꯛꯄ ꯍꯥꯏꯇꯥꯔꯦ ꯅꯧꯅ ꯍꯦꯛ ꯂꯤꯡꯈꯠꯂꯛꯄ ꯀꯥꯡꯕꯨꯗꯨꯗꯤ ꯄꯩꯁꯥ ꯌꯥꯝ ꯄꯤꯛꯄꯅꯦꯕ ꯅꯠꯇꯕꯤꯗ ꯑꯔꯤꯕ ꯀꯥꯡꯕꯨꯁꯦ
ꯎꯝ
ꯁꯤ ꯄꯩꯁꯥ ꯈꯔ ꯆꯥꯎꯕꯅꯦ ꯑꯗꯨꯒ ꯌꯨ ꯄꯤ ꯑꯦꯁ ꯁꯤ ꯑꯩ ꯑꯦꯝ ꯄꯤ ꯑꯦꯁ ꯁꯤ ꯑꯗꯨꯝꯕ ꯑꯩꯅ ꯂꯤꯁꯤꯡ ꯌꯥꯡꯈꯩ ꯌꯥꯡꯈꯩ ꯔꯤ ꯂꯧꯕꯅꯤ ꯀꯣꯔꯁ ꯑꯃꯗ ꯆꯍꯤ ꯑꯃꯒꯤ
ꯆꯍꯤ ꯑꯃꯒꯤ ꯑꯣꯏꯗꯣꯏꯕ ꯑꯁꯤ ꯄꯤꯖꯥꯁꯦ
ꯌ ꯕꯤ ꯑꯦꯁ ꯁꯤꯅ ꯆꯍꯤ ꯑꯃꯒꯤ ꯑꯗꯩ ꯑꯦꯁ ꯑꯦꯁ ꯁꯤꯅ ꯀꯩꯅꯣꯒꯤ ꯊꯥ ꯇꯔꯨꯛ ꯈꯛꯇꯅꯦ ꯑꯗꯨꯣ ꯊꯥ ꯇꯔꯨꯛ ꯍꯥꯏꯁꯦ ꯑꯗꯨꯝ ꯊꯥ ꯇꯔꯦꯠ ꯅꯤꯄꯥꯟ ꯑꯩꯈꯣꯏ ꯃꯅꯤꯄꯨꯔꯒꯤ ꯕꯟ ꯍꯥꯏꯔꯦꯅ ꯑꯗꯨꯝ
ꯎꯝ
ꯕꯟ ꯇꯧꯁꯤꯗꯩ ꯁꯨꯇꯤꯀꯣꯛ ꯊꯥꯔꯤꯅ ꯑꯗꯨꯝ ꯁꯥꯡꯗꯕ ꯌꯥꯎꯕꯅꯦ ꯑꯗꯒꯤ ꯤ ꯑꯦ ꯁꯤꯒꯤꯁꯨ ꯆꯍꯤ ꯑꯃ ꯍꯥꯏꯕꯅꯤ ꯃꯥꯁꯨ ꯑꯗꯨꯝ ꯆꯍꯤ ꯑꯃ ꯍꯦꯟꯕꯅꯦ ꯁꯥꯡꯊꯕꯅꯦ ꯑꯗꯨꯝ
ꯎꯝ
ꯕꯟ ꯇꯧꯁꯤꯔꯛꯑꯗꯤ ꯑꯗꯨꯝ ꯁꯥꯡꯊꯔꯦ
ꯑꯣ ꯃꯣꯏꯒꯤꯁꯦ ꯑ ꯑꯩꯉꯣꯟꯗ ꯀꯣꯆꯤꯡ ꯂꯧꯔꯒ ꯃꯣꯏꯅ ꯄꯤꯕ ꯃꯦꯇꯤꯔꯤꯌꯦꯜꯁꯤꯅ ꯑꯗꯨꯝ ꯀꯣꯟꯅꯕ꯭ꯔꯥ ꯍꯥꯏꯕꯗꯤ ꯑꯗꯨꯝ ꯁꯣꯝꯒꯤ ꯑꯦꯛꯁꯄꯤꯔꯦꯟꯁꯇꯀꯣ ꯑꯗꯨ ꯀꯣꯟꯅ
ꯑꯗꯨꯗꯤ ꯀꯩꯅꯣꯒꯤ ꯍꯥꯏꯗꯤ ꯑꯇꯣꯞꯄ ꯁꯥꯏꯠꯇꯒꯤ ꯍꯥꯏꯗꯤ ꯃꯣꯏꯅ ꯇꯥꯛꯄ ꯈꯪꯗꯕꯁꯨ ꯌꯥꯎꯕꯅꯦꯀꯣ ꯍꯥꯏꯗꯤ ꯑꯃꯨ ꯐꯣꯔꯃꯨꯂꯥꯁꯦ ꯑꯣꯖꯥ ꯑꯃꯨꯛ ꯑꯣꯖꯥ ꯑꯃꯒ ꯃꯥꯟꯅꯗꯕ ꯌꯥꯎꯏꯤ ꯃꯥꯟꯅꯕꯁꯨ ꯌꯥꯎꯏꯀꯣ ꯑꯗꯣ ꯑꯣꯖꯥꯅ ꯇꯥꯛꯄ ꯐꯣꯔꯃꯨꯂꯥꯗ ꯅꯪꯅ ꯍꯩꯅꯗ꯭ꯔꯒꯗꯤ ꯍꯩꯅꯔꯣꯏꯗꯣꯏꯅꯦꯕ
ꯑꯣ
ꯑꯗꯣ ꯑꯗꯨꯝ ꯑꯇꯣꯞꯄꯗꯒꯤ ꯑꯗꯣ ꯍꯧꯖꯤꯛꯀꯥꯟꯗꯤ ꯑꯌꯥꯝꯕ ꯑꯣꯐꯂꯥꯏꯟꯗ ꯆꯠꯅꯗ꯭ꯔꯕꯅꯤꯗ ꯑꯣꯟꯂꯥꯏꯟꯒꯨꯝꯕꯗꯩ ꯑꯌꯥꯝꯕ ꯂꯣꯏ ꯇꯧꯅꯔꯕꯅꯦ ꯍꯧꯖꯤꯛꯀꯥꯟ ꯍꯥꯏꯗꯤ ꯑꯣꯟꯂꯥꯏꯟꯗꯅ ꯄꯩꯁꯥꯁꯨ ꯍꯣꯡꯉꯦ ꯑꯗꯒꯤ ꯑꯣꯖꯥꯗꯨꯁꯨ ꯃꯌꯥꯝ ꯃꯆꯥꯥꯅ ꯇꯥꯛꯄ ꯒ꯭ꯌꯥꯟ ꯇꯥꯕꯅꯤ ꯕ ꯑꯦꯛꯁꯄ꯭ꯂꯦꯟ ꯇꯧꯕꯗꯣ
ꯑꯣ
ꯐꯖꯅ ꯇꯥꯕꯅꯤ ꯑꯦꯛꯁꯄ꯭ꯂꯦꯟ ꯇꯧꯕ ꯍꯥꯏꯗꯤ ꯈꯪꯗꯦ ꯃꯣꯏ ꯃꯤ ꯃꯌꯥꯝ ꯇꯥꯛꯂꯛꯄꯩꯔꯥ ꯑꯩꯈꯣꯏ ꯃꯅꯤꯄꯨꯔꯁꯦ ꯍꯩꯇꯦ ꯍꯥꯏ ꯃꯅꯤꯄꯨꯔ ꯑꯣꯖꯥꯁꯤꯡꯁꯦ ꯍꯩꯇꯦ ꯍꯥꯏꯕ ꯅꯠꯇꯕ ꯇ꯭ꯔꯤꯛꯁ ꯀꯨꯝꯕꯁ ꯁ꯭ꯇꯦꯞꯁꯀꯨꯝꯕꯗꯣ ꯃꯣꯏꯅ ꯇꯥꯛꯔꯛꯄꯅ ꯍꯦꯟꯅ ꯂꯥꯏꯊꯣꯛꯑꯒ ꯇꯥꯛꯄ ꯇꯞ ꯇꯧꯕꯅꯦꯕ
ꯎ
ꯑꯩꯍꯥꯟꯅ ꯀꯩꯅꯣꯗ ꯀꯣꯂꯦꯖ ꯑꯩꯍꯥꯟꯅ ꯀꯥꯔꯛꯄꯗꯥꯏꯗꯨꯔ ꯀꯩꯅꯣ ꯄ꯭ꯔꯣꯛꯇꯤꯞꯇ ꯆꯠꯂꯝꯃꯦꯕ ꯑꯩ
ꯎꯝ
ꯑꯗꯨꯗꯣ ꯆꯠꯂꯝꯕꯁꯤꯗ ꯀꯩꯅꯣ ꯇꯧꯕ ꯃꯣꯏꯅ ꯇꯥꯛꯄꯁꯦ ꯀꯩꯅꯣ ꯁꯤꯂꯣꯁꯤ ꯆꯝꯅ ꯀꯩꯅꯣ ꯑꯣꯏꯕꯅꯤ ꯑꯗꯨꯒꯤ ꯃꯣꯏ ꯇꯣꯄꯤꯛꯨꯗꯣ ꯑꯗꯨ ꯇꯥꯛ ꯗꯨꯀꯥꯟꯗ ꯃꯥ ꯑꯣꯖꯥꯅ ꯇꯥꯛꯄꯗꯤꯦ ꯀꯌꯥ ꯁꯨ ꯀꯥ ꯇꯥꯗ꯭ꯔꯕ ꯑꯗꯨꯒꯤ ꯃꯦꯠꯁꯀꯤ ꯀꯔꯤꯅꯣ ꯄ꯭ꯌꯨꯁ ꯄꯤꯌꯨꯁ ꯁꯔꯥ ꯒꯟ ꯄ꯭ꯔꯇꯥꯞ ꯍꯥꯏꯕ꯭ꯔꯥ ꯔꯟ ꯄ꯭ꯂꯠ ꯑꯅꯤꯗꯨ ꯃꯔꯛꯇ ꯑꯃ ꯑꯣꯏꯕꯅꯦꯕ ꯔꯤꯖꯅꯤꯡ ꯇꯥꯛꯄꯗꯣ ꯀꯥꯎꯈꯔꯦꯅꯦ ꯑꯗꯨꯏ ꯃꯥꯥꯒꯤ ꯕꯤꯗꯤꯌꯣꯗꯨ ꯌꯦꯡꯀꯥꯟꯗ ꯇꯣꯄꯤꯛꯇꯣ ꯌꯥꯝꯅ ꯂꯥꯏꯅ ꯇꯥꯛꯄ ꯃꯥꯅ ꯑꯣꯗꯨꯒꯤꯌꯥ ꯇ ꯍꯥꯏꯗ
ꯑꯣ ꯑꯣ
ꯑꯗꯒꯤ ꯀꯩꯅꯣꯒꯨꯝꯕꯁꯨ ꯑꯩꯈꯣꯏ ꯃꯌꯥꯡ ꯃꯆꯥ ꯀꯩꯅ ꯑꯣꯟꯂꯥꯏꯟꯗ ꯇꯧꯕꯗꯤꯀꯣ
ꯎꯝ
ꯍꯥꯏꯗꯤ ꯅꯪꯁꯦ ꯀꯩꯝꯇ ꯈꯪꯗꯕ ꯑꯣꯏꯅ ꯂꯥꯛꯑꯣꯕ ꯈꯪꯕ꯭ꯔꯥ ꯍꯥꯏꯗꯤ ꯒ꯭ꯔꯃꯥꯔ ꯅꯨꯡꯃꯥꯔꯁꯤꯅ ꯎꯁ ꯅꯥꯎꯟ ꯀꯔꯤꯅꯣ ꯈꯪꯉꯨꯔꯅꯨ ꯄ꯭ꯔꯣꯎ ꯅꯥꯎꯟ ꯀꯔꯤꯅꯣ ꯀꯤꯝꯇ ꯂꯥꯛꯑꯣꯕ ꯃꯦꯁꯀꯁꯦ ꯀꯔꯤꯝꯇ ꯍꯩꯔꯨꯔꯅꯣꯕ ꯄꯨꯂꯞ ꯕꯦꯁꯤꯛ ꯑꯇꯩ ꯇꯥꯈꯠꯂꯛꯀꯅꯦꯕ ꯄꯨꯂꯞ
ꯑꯣ
ꯅꯪ ꯈꯪꯗꯕꯗꯣ ꯂꯣꯏꯅ ꯇꯥꯛꯂꯛꯀꯅꯦꯕ ꯑꯗꯣ ꯑꯩꯈꯣꯏ ꯃꯅꯤꯄꯨꯔꯒꯤꯗꯤ ꯑꯩꯁꯨ ꯒ꯭ꯔꯃꯥꯔꯁꯤ ꯀꯩꯁꯨ ꯍꯩꯇꯦꯕꯀꯣ ꯑꯩ ꯌꯥꯎ ꯃꯇꯝꯗꯨꯗ ꯄ꯭ꯔꯣꯛꯇꯤꯞꯇ ꯆꯠꯂꯦ
ꯎꯝ
ꯀ꯭ꯔꯃꯥꯏꯗꯨ ꯕꯦꯁꯤꯛꯇꯣ ꯀꯩꯁꯨ ꯐꯖꯅ ꯐꯥꯎꯟꯗꯦꯁꯟꯗꯣ ꯂꯩꯔꯛꯇ꯭ꯔꯕꯅꯤꯅ ꯑꯩꯈꯣꯏ ꯃꯅꯤꯄꯨꯔꯒꯤ ꯃꯅꯤꯄꯨꯔ ꯕꯣꯔꯠꯀꯤ ꯁꯦꯂꯦꯕꯁꯁꯦ ꯒ꯭ꯔꯥꯃꯥꯗ ꯀꯩꯁꯨ ꯏꯝꯐꯦꯁꯤꯁ ꯇꯧꯗꯦꯗꯅ ꯀꯃꯥꯔ ꯀꯩꯁꯨ ꯌꯥꯎꯗꯕꯒꯨꯝꯕꯅꯦ ꯀꯃ ꯑꯗꯨꯗꯤ ꯀꯝꯄꯤꯇꯤꯇꯤꯞꯀꯤ ꯑꯦꯛꯖꯥꯝ ꯒꯤ ꯀꯔꯃꯥꯔꯗꯣ ꯂꯥꯛ ꯀꯥꯟꯗꯗꯤ ꯍꯩꯇꯕꯤꯅꯦ ꯒ꯭ꯔꯃꯥꯔꯁꯦ ꯑꯗꯨꯒ ꯃꯌꯥꯡ ꯃꯆꯥ ꯆ ꯑꯩꯈꯣꯏꯒꯤ ꯑꯁ ꯃꯦꯗꯥꯝ ꯑꯃ ꯂꯩꯕꯅꯤꯅꯦ ꯃꯣꯏꯒꯤ ꯀꯥꯎꯈ꯭ꯔꯦꯅꯦ ꯃꯥꯒꯤ ꯀ꯭ꯂꯥꯁ ꯐ꯭ꯔꯤꯗꯒ ꯑꯗꯨꯝ ꯄꯤꯊꯣꯛꯄꯅꯦ ꯂꯣꯏꯅ ꯃꯥꯏꯗꯤ ꯄꯨꯔꯥ ꯕꯦꯁꯤꯛꯇꯇꯩ ꯇꯥꯛꯑꯦ ꯅꯥꯎꯟꯗꯩ ꯄ꯭ꯔꯣꯅꯥꯎꯟꯗ ꯑꯗꯩ ꯃꯊꯪ ꯃꯊꯪ ꯄꯥꯔꯠꯁ ꯑꯣꯐ ꯏꯁꯄꯤꯁꯇꯩ ꯑꯗꯨꯝ ꯃꯊꯪ ꯃꯊꯪ ꯂꯣꯏ ꯂꯥꯛꯑꯒ ꯑꯗꯨꯒ ꯑꯦꯗꯚꯥꯟꯁꯇ ꯑꯃꯨꯛ ꯀꯝꯄꯤꯇꯤꯤꯞ ꯑꯦꯛꯖꯥꯡꯁꯤꯗ ꯑꯃꯨꯛ ꯂꯥꯛꯄ ꯑꯗꯨꯃꯥꯏꯅ ꯇꯧꯋꯦ ꯑꯗꯨꯅ ꯌꯥꯝ ꯅꯨꯡꯉꯥꯏ ꯇꯥꯛ
ꯑꯣ ꯑꯩꯗꯤ ꯑꯗꯨꯒꯨꯝꯕꯗꯣ ꯑꯦꯛꯁꯄꯤꯔꯟꯁ ꯀꯩꯝ ꯂꯩꯇꯦꯕꯀꯣ ꯑꯩꯒ ꯍꯟꯗꯛ ꯑꯩꯒ ꯇꯝꯃꯤꯟꯅꯕ ꯏꯃꯥꯟꯅꯕꯤ ꯑꯃꯁꯦ ꯀꯣꯚꯤꯠ ꯂꯥꯛꯇ꯭ꯔꯤꯉꯩꯗ ꯍꯥꯏꯕ꯭ꯔꯥ ꯃꯥꯁꯦ ꯑꯥ ꯃꯄꯥꯟꯗ ꯗꯦꯂꯤꯗ ꯇꯧꯔꯝꯃꯒ ꯃꯥ ꯊꯥ ꯇꯔꯨꯛꯀꯤ ꯀꯣꯆꯤꯡ ꯂꯧꯔꯝꯃꯦꯅ ꯍꯥꯏꯕ ꯍꯥꯏꯕꯗꯤ ꯑꯗꯨꯝ ꯑꯦꯁ ꯑꯦꯁ ꯁꯤꯒꯤꯗꯤ ꯅꯠꯇꯦ ꯃꯥꯗꯨ ꯃꯥꯗꯨ ꯐꯥꯔꯁꯇ ꯃꯥꯒꯤ ꯑꯣꯏꯅꯗꯤ ꯅꯦꯠ ꯀ꯭ꯂꯤꯌꯥꯔ ꯇꯧꯒꯦ ꯍꯥꯏꯅꯀꯣ ꯃꯣꯏ ꯁꯥꯏꯟꯁꯀꯤꯁꯦ ꯈꯔ ꯂꯨꯑꯦ ꯍꯥꯏꯌꯦꯕ ꯑꯩꯈꯣꯏ ꯑꯥꯔꯠꯁꯇꯒꯤꯗꯤ ꯁꯥꯏꯟꯁꯀꯤ ꯃꯣꯏꯒꯤ ꯅꯦꯠꯁꯦ ꯅꯦ ꯇꯤꯐ ꯃꯥꯔꯀꯤꯡꯁꯨ ꯌꯥꯝ ꯌꯥꯝꯃꯦ ꯍꯥꯏꯕ ꯑꯗꯨꯃꯥꯏꯅ ꯍꯥꯏꯌꯦꯕ ꯃꯣꯏꯅ ꯍꯥꯏꯕꯗ ꯑꯗꯨ ꯑꯩꯈꯣꯢ ꯃꯅꯤꯄꯨꯔꯗꯗꯤ ꯑꯗꯨꯝ ꯁꯨꯇꯤꯒꯨꯝꯕꯁꯨ ꯂꯩꯒꯟꯕꯅꯤꯅ ꯑꯗꯨꯝ ꯈꯔ ꯍꯩꯅꯕ ꯍꯥꯏꯅ ꯃꯃꯥ ꯈꯣꯏꯅꯁꯨ ꯑꯗꯨꯝ ꯊꯥ ꯇꯔꯨꯛꯀꯤꯕꯨ ꯍꯥꯏꯅ ꯑꯗꯨꯝ ꯇꯝꯍꯟꯕ ꯃꯥꯜꯂꯦꯕꯀꯣ
ꯑꯥ
ꯌꯥꯝ ꯃꯥꯅꯁꯨ ꯍꯥꯏꯌꯦꯕ ꯃꯌꯥꯡ ꯑꯣꯖꯥꯁꯤꯡꯗꯣ ꯌꯥꯝ ꯅꯨꯡꯉꯥꯏꯌꯦꯅ
ꯇꯥꯛꯄ ꯅꯨꯡꯉꯥꯏꯕꯅꯦ ꯈꯪꯗꯦ ꯑꯩꯈꯣꯏ ꯃꯅꯤꯄꯨꯔꯒꯤ ꯍꯩꯇꯦ ꯍꯥꯏꯕ ꯅꯠꯇꯕ ꯑꯣꯖꯥꯁꯨ ꯂꯣꯏꯅ ꯀ꯭ꯋꯥꯂꯤꯐꯥꯏ ꯑꯣꯏꯅ ꯑꯗꯨ ꯈꯪꯗꯦ ꯃꯌꯥꯝ ꯉꯁꯥꯈꯩ ꯇꯥꯛꯊꯣꯔꯛꯀꯥꯟ ꯒ꯭ꯌꯥꯟ ꯄꯣꯞ ꯄꯣꯞ ꯇꯥꯏ ꯍꯦꯛꯇ
ꯑꯣ ꯑꯗꯣ ꯃꯣꯏ ꯑꯣꯟꯂꯥꯏꯟꯒꯤ ꯍꯥꯏꯗꯣ ꯍꯥꯏꯗꯤ ꯃꯣꯏꯒꯤ ꯆꯦꯅꯦꯜꯗꯨꯗ ꯂꯥꯏꯛ
ꯅꯠꯇꯦ ꯑꯣꯟꯂꯥꯏꯟ ꯑꯦꯞꯇ ꯂꯩꯕꯅꯦ ꯑꯦꯞꯇ ꯑꯦꯄ꯭ꯂꯤꯀꯦꯁꯟ ꯑꯣꯏꯅ ꯑꯗꯒꯤ ꯐꯤꯖꯤꯛꯁ ꯋꯥꯂꯥꯒꯥꯢꯅ ꯇꯥꯔꯕ
ꯎꯝ ꯑꯩꯗꯤ ꯇꯥꯗ꯭ꯔꯤ ꯑꯗꯨꯕꯗꯤ
ꯏꯁ ꯋꯥꯂꯥ ꯂꯩꯕꯅꯤ ꯑꯗꯒꯤ ꯑꯦꯁ ꯑꯦꯁ ꯁꯤ ꯋꯥꯂꯥ ꯌꯨ ꯄꯤ ꯑꯦꯁ ꯁꯤ ꯋꯥꯂꯥ ꯑꯗꯒꯤ ꯑꯅꯤꯀꯥ ꯑꯗꯥꯃꯤ ꯑꯗꯩ ꯏꯁꯗꯗꯤ ꯑꯥꯏ ꯀ꯭ꯌꯨ ꯑꯗꯨꯝ ꯍꯣꯡꯉꯅꯤ ꯃꯣꯏꯁꯤꯗꯗꯤ ꯑꯩꯈꯣꯏ ꯁꯤꯗ ꯑꯦꯁ ꯑꯦꯁ ꯁꯤ ꯀꯣꯔꯁ ꯑꯃꯗ ꯌꯥꯎꯒꯦ ꯍꯥꯏꯕ ꯃꯇꯝꯗ ꯑꯣꯐꯂꯥꯏꯟꯗ ꯌꯥꯎꯒꯦ ꯍꯥꯏ ꯃꯇꯝꯗ ꯂꯤꯁꯤꯡ ꯇꯔꯥꯎꯉꯥꯗꯩꯅ ꯀꯨꯟꯐꯧ ꯃꯊꯛꯇ ꯑꯗꯨꯝ ꯑꯗꯨꯗꯥꯏꯐꯥꯎ ꯊꯤꯔꯅꯤ ꯁꯤꯒꯤ ꯔꯦꯟꯁꯤꯗ ꯍꯥꯏꯇꯥꯔꯦ ꯑꯗꯨꯗ ꯑꯗꯨꯝ ꯑꯗꯨꯋꯥꯏꯗ ꯂꯤꯁꯤꯡ ꯃꯔꯤ ꯃꯉꯥꯗꯣ ꯄꯨꯂꯞ ꯆꯍꯤꯗꯣ ꯑꯍꯨꯝꯒꯤ ꯍꯥꯏꯗꯤ ꯆꯍꯤ ꯑꯃꯒꯤ ꯕꯦꯁ ꯄꯤꯕ ꯆꯍꯤ ꯑꯅꯤꯒꯤ ꯕꯦꯖ ꯄꯤꯕ ꯑꯗꯨꯃꯥꯏꯅ ꯄꯤꯕꯅꯦꯕ ꯑꯣꯟꯂꯥꯏꯟꯗꯩꯁꯨ ꯑꯣꯏꯕ ꯑꯗꯣ ꯒ꯭ꯌꯥꯟꯗꯤꯄꯥ ꯇꯥꯕꯅꯦ ꯃꯣꯏ
ꯑꯣ ꯑꯩꯗꯤ ꯑꯗꯨꯝꯕꯗꯨꯒꯤ ꯑꯦꯛꯁꯄꯤꯔꯤꯌꯦꯟꯁꯁꯤ ꯂꯩꯇ꯭ꯔꯦ ꯑꯩꯗꯤ ꯇꯧꯔꯨꯗ꯭ꯔꯤ ꯀꯩꯝꯇ ꯀꯣꯆꯤꯡꯒꯨꯝꯕ ꯀꯩꯝ ꯌꯥꯎꯔꯨꯗ꯭ꯔꯤꯕꯀꯣ ꯎꯝ ꯆꯨꯝꯗ꯭ꯔꯤꯡ ꯑꯗꯨꯝ ꯂꯥꯏꯔꯤꯛꯇꯣ ꯃꯊꯪ ꯃꯊꯪ ꯃꯊꯪ ꯇꯝꯕꯅꯤꯅ
ꯖꯦꯅꯔꯦꯜ ꯂꯥꯏꯟꯗ ꯑꯗꯨꯝ ꯖꯔ ꯆꯪꯈꯤꯕ
ꯑꯥꯎ ꯑꯗꯨꯝ ꯍꯣꯏ ꯑꯗꯨꯝ ꯆꯪꯉꯦ ꯑꯗꯨꯒꯤ
ꯑꯩꯁꯨ ꯖꯦꯅꯦꯔꯦꯜ ꯂꯥꯏꯟꯗ ꯆꯠꯀꯦ ꯇꯧꯔꯝꯕꯅꯤ ꯑꯩꯈꯣꯏ ꯏꯃꯥꯟꯅꯕ ꯑꯃꯅ ꯁꯨꯝ ꯊꯥꯁꯦꯅ ꯀꯣꯆꯤꯡꯗ ꯁꯨꯝ ꯌꯥꯎꯈꯤꯕ ꯍꯥꯏꯇꯥꯔꯦ ꯑꯩꯁꯨ ꯊꯕꯛꯀꯤ ꯃꯔꯝꯗ ꯀꯔꯤꯝ ꯈꯪꯗꯦꯕ
ꯎꯝ
ꯑꯩ ꯑꯩꯅ ꯈꯜꯂꯤꯁꯦ ꯀꯣꯂꯦꯖ ꯂꯣꯏꯔꯒ ꯃꯥꯁꯇꯔ ꯇꯧꯕ ꯃꯥꯁꯇꯔ ꯂꯣꯏꯔꯒ ꯑꯣꯖꯥ ꯑꯣꯏꯕ ꯁꯤꯒꯤ ꯁꯤꯒꯤꯗ ꯑꯗꯨꯝ ꯈꯜꯂꯦꯕ ꯑꯇꯣꯞꯄ ꯀꯔꯤꯝ ꯈꯟꯗꯕ ꯑꯗꯣ ꯀꯣꯆꯤꯡꯗ ꯌꯥꯎꯈꯤꯕ ꯑꯗꯒꯤ ꯑꯦꯛꯖꯥꯝ ꯁꯤ ꯊꯥ ꯌꯥꯏ ꯁꯤ ꯊꯥ ꯌꯥꯏ ꯁꯤ ꯊꯥ ꯌꯥꯏ ꯑꯗꯨꯝ ꯈꯪꯉꯦ ꯑꯗꯨꯃꯥꯏꯅ ꯇꯞ ꯇꯞ ꯑꯗꯨꯝ ꯈꯪꯉꯛꯑꯦ ꯑꯦꯛꯖꯥꯝꯒꯤ ꯃꯔꯝꯗ ꯍꯥꯟꯅꯗꯤ ꯑꯩꯁꯨ ꯀꯩꯝ ꯈꯪꯉꯝꯗꯦꯗ
ꯍꯣꯏ ꯑꯗꯨꯝ ꯀꯔꯤ ꯍꯥꯏꯁꯤꯔ ꯃꯤꯒꯤ ꯃꯔꯛ ꯆꯠꯄ ꯈꯪꯗꯦ ꯈꯔ ꯑꯦꯛꯁꯄꯣꯖꯔ ꯈꯔ ꯂꯩꯔꯗꯤꯀꯣ ꯑꯗꯨꯝ ꯈꯪꯗꯤ ꯈꯪꯂꯛꯄ ꯃꯥꯜꯂꯦ ꯑꯩꯈꯣꯏꯁꯦ
ꯈꯪꯗꯤ ꯈꯪꯉꯦ ꯑꯗꯒꯤ ꯑꯦꯛꯖꯥꯝꯗꯁꯨ ꯃꯦꯠꯁ ꯀꯝꯄꯜꯁꯔꯤ ꯑꯣꯏꯕꯁꯦ ꯃꯦꯠꯁ ꯁꯨꯡꯛꯌꯥ ꯌꯥꯎꯗꯕ ꯑꯥꯔꯃꯤꯒꯤ ꯑꯦꯛꯖꯥꯝ ꯂꯩ ꯁꯤ ꯇꯤ ꯑꯦꯁ ꯀꯤ ꯈꯪꯕ꯭ꯔꯥ
ꯃꯦꯠꯁ ꯁꯨꯛꯆꯪ ꯆꯪꯗꯕ ꯃꯦꯠꯁꯀꯤ ꯁꯦꯛꯁꯟ ꯌꯥꯎꯗꯕ ꯀꯔꯝꯕ ꯑꯣꯏꯖꯥꯠꯅꯣꯅꯦ ꯑꯗꯨꯗꯤ
ꯁꯤ ꯇꯤ ꯑꯦꯁ ꯀꯤ ꯑꯣ ꯇꯤ ꯑꯦ ꯍꯥꯏꯅ ꯂꯩꯌꯦꯕꯀꯣ ꯅꯨꯄꯤꯁꯨ ꯊꯥ ꯌꯥꯏꯌꯦꯕ
ꯎꯝ
ꯁꯤꯗꯤ ꯅꯨꯄꯥꯁꯨ ꯊꯥ ꯌꯥꯏ ꯀꯩꯅꯣꯅꯦꯕ ꯂꯤꯇ꯭ꯔꯤꯅꯦꯟꯗꯒꯤ ꯍꯧ ꯗꯣꯏꯅꯦꯕ ꯍꯥꯏꯗꯤ ꯏꯁꯇꯥꯔ ꯑꯅꯤꯗꯩ ꯍꯧꯗꯣꯏꯅꯦꯕ ꯑꯗꯣ ꯀꯩꯅꯣ ꯍꯪꯕ ꯏꯪꯂꯤꯁꯀ ꯖꯦꯅꯔꯦꯜ ꯅꯣꯂꯦꯖꯀ ꯄꯦꯄꯔ ꯑꯅꯤꯁꯤ ꯈꯛꯇꯪ ꯁꯤ ꯊꯥꯔꯅꯤ ꯑꯗꯨ ꯅꯪ ꯄꯥꯁ ꯍꯥ
ꯑꯣ ꯁꯤꯅꯤꯁꯦ ꯀ꯭ꯂꯤꯌꯥꯔ ꯇꯧꯅꯤꯡꯉꯥꯏ
ꯍꯣꯏ ꯍꯣꯏ ꯍꯣꯏ ꯑꯗꯨ ꯔꯤꯇꯔꯟꯗ ꯑꯗꯨꯅꯤ ꯈꯨꯛꯇꯪ ꯍꯪꯕ ꯑꯗꯨꯒ ꯏꯟꯇꯔꯚꯤꯌꯨ ꯑꯦꯁ ꯑꯦꯁ ꯕꯤ ꯗꯥꯏꯔꯦꯛ ꯆꯠꯂꯅꯤ
ꯑꯣ
ꯑꯥ ꯃꯦꯠꯁꯇꯦ ꯃꯣꯏꯁꯦ ꯑꯅꯤꯁꯨꯕꯅꯦꯕꯀꯣ ꯃꯔꯤ ꯁꯨꯕꯅꯦꯕ ꯁꯤ ꯇꯤ ꯑꯦꯁꯇ ꯇꯧꯔꯤ ꯃꯣꯏ ꯃꯐꯝꯁꯦ ꯑꯥꯏ ꯑꯦꯝ ꯑꯦ ꯍꯥꯏꯕ ꯑꯃꯒ ꯑꯣ ꯇꯤ ꯑꯦ ꯍꯥꯏꯕ ꯑꯃꯒ ꯑꯦꯐ ꯑꯦ ꯍꯥꯏꯕꯝꯒ ꯑ ꯥꯑꯦꯟ ꯑꯦ ꯍꯥꯏꯕꯝꯒꯅꯦꯕꯀꯣ ꯑ ꯑꯦꯟ ꯁꯤꯅ ꯏꯟꯗꯤꯌꯥꯟ ꯃꯤꯂꯤꯇꯔꯤ ꯑꯦꯀꯥꯗꯃꯤ ꯍꯥꯏꯕꯅꯦꯕ ꯁꯤꯗꯤ ꯄꯥꯔꯃꯤꯅꯦꯟ ꯁꯔꯚꯤꯁ ꯀꯃꯤꯁꯟ ꯍꯥꯏꯕꯅꯦꯕ ꯃꯣꯏꯁꯦ
ꯎꯝ
ꯑꯥ ꯑꯗꯨꯒ ꯑꯣ ꯇꯤ ꯑꯦꯁꯤꯅ ꯁꯣꯔꯠ ꯁꯥꯔꯚꯤꯁ ꯀꯝꯃꯤꯁꯟꯅꯦꯕ ꯁꯤꯗ ꯅꯨꯄꯤꯁꯨ ꯖꯣꯏꯟ ꯇꯧꯕ ꯌꯥꯔꯅꯦꯕ ꯑꯗꯨꯝ ꯅꯨꯄꯤ ꯅꯨꯄꯥ ꯄꯨꯜꯂꯞ ꯌꯥꯎꯔꯅꯤ ꯑꯗꯩ ꯑꯦ ꯐꯦ ꯑꯦꯁꯤꯅ ꯑꯦꯌꯥꯔ ꯐꯣꯔꯁ ꯑꯦꯀꯥꯗꯃꯤ ꯍꯥꯏꯕꯅꯦꯕ ꯑꯗꯩ ꯑꯥꯏ ꯑꯦꯟ ꯑꯦꯁꯤꯅ ꯏꯟꯗꯤꯌꯥꯟ ꯅꯦꯚꯦꯜ ꯑꯦꯀꯥꯗꯃꯤ ꯍꯥꯏꯕꯅꯦꯕꯀꯣ ꯑꯗꯨꯗ ꯑ ꯑꯥꯏ ꯑꯦꯝ ꯑꯦ ꯁꯤꯗꯤ ꯃꯦꯠꯁ ꯌꯥꯎꯋꯦꯕꯀꯣ
ꯎꯝ
ꯃꯦꯠꯁꯁꯦ ꯃꯦꯠꯁꯦ ꯌꯥꯎꯔꯅꯤ ꯅꯪꯅ ꯅꯨꯄꯥꯁꯨ ꯃꯦꯠꯁ ꯊꯥꯅꯤꯡꯗꯕ ꯃꯦꯠꯁ ꯍꯩꯅꯗꯕ ꯃꯤ ꯌꯥꯎꯋꯤꯗꯅ ꯃꯦꯠꯁ ꯌꯥꯎꯗꯕꯤꯗ ꯏꯪꯂꯤꯁ ꯀ ꯎꯆꯦꯛ ꯀꯦ ꯈꯛꯇꯪ ꯇꯧꯔꯀꯥꯟꯗ ꯑꯣ ꯇꯤ ꯑꯦꯗ ꯆꯪꯕ ꯃꯤ ꯂꯩꯌꯦꯕꯀꯣ ꯑꯁꯤ ꯁꯣꯔꯠ ꯁꯥꯔꯚꯤꯁ ꯀꯃꯤꯁꯟ ꯄꯔꯃꯅꯦꯟ ꯀꯃꯤꯁꯟ ꯑꯅꯤ ꯀꯃꯥꯏꯅ ꯇꯧꯒꯦ ꯍꯥꯏꯕ ꯃꯇꯝꯗ ꯑ ꯁꯣꯔꯠ ꯁꯥꯔꯚꯤꯁ ꯀꯃꯤꯁꯟ ꯍꯥꯏꯁꯤꯅ ꯆꯍꯤ ꯇꯔꯥꯃꯥꯊꯣꯏ ꯕꯧ ꯅꯪꯒꯤ ꯑꯗꯨꯝ ꯁꯥꯔꯚꯤꯁꯇꯗꯤ ꯂꯩꯅꯦꯕꯀꯣ
ꯑꯗꯨꯒꯤ ꯃꯇꯨꯡꯗ ꯅꯪꯖꯦ ꯔꯤꯇꯥꯌꯔ ꯇꯧꯒꯗꯧꯅꯦꯕ ꯑꯗꯨꯗ ꯑꯗꯨ ꯆꯍꯤ ꯇꯔꯥꯅꯤꯊꯣꯏꯗꯨꯗ ꯅꯪꯒꯤ ꯄꯔꯐꯣꯔꯃꯦꯟꯁꯁꯦ ꯌꯥꯝꯅ ꯐꯖꯔꯕ ꯑꯗꯨꯏ ꯑꯣꯟꯈꯠꯂꯒ ꯄ꯭ꯔꯃꯦꯅ ꯇꯥꯔꯒꯅꯤ ꯄꯔꯃꯅꯦꯟ ꯇꯥꯁꯤꯅ ꯑꯥ ꯆꯍꯤꯁꯦ ꯀꯨꯟꯊ꯭ꯔꯥ ꯅꯤꯐꯨꯒꯤ ꯇꯥꯏꯞꯇ ꯀꯨꯟꯊ꯭ꯔꯥ ꯅꯤꯐꯨ ꯍꯨꯐꯨ ꯁꯨꯔꯁꯨ ꯑꯗꯨꯝ ꯑꯥꯔꯃꯤꯗ ꯑꯗꯨꯝ ꯂꯩꯕ ꯀꯥꯡꯕꯨꯗꯣ ꯑꯣꯐꯤꯁꯥꯔ ꯑꯣꯏꯔꯒ ꯑꯗꯨꯒꯤ ꯑꯗꯨꯃꯥꯏꯅ ꯂꯩꯕꯅꯦ ꯍꯧꯖꯤꯛꯀꯤ ꯑꯣꯇꯤ ꯑꯗꯣ ꯅꯨꯄꯤꯒꯤ ꯅꯨꯄꯤ ꯌꯥꯝ ꯊꯥꯅꯕꯅꯦ ꯑꯗꯨꯗꯣ
ꯎꯝ ꯑꯗꯨꯣ ꯔꯤꯇꯥꯌꯔ ꯇꯧꯔꯒ ꯑꯗꯨꯝ ꯄꯦꯟꯁꯤꯟ ꯁꯤꯁꯇꯦꯝꯒꯨꯝꯕꯗꯤ ꯂꯩꯕ꯭ꯔꯣ ꯃꯣꯏꯒꯤꯁꯦ
ꯂꯩꯔꯝꯒꯅꯤ ꯈꯪꯗꯦ ꯍꯧꯖꯤꯛꯇꯤ ꯂꯩꯔꯥ ꯑꯗꯣ ꯄꯦꯟꯁꯤꯜ ꯂꯩꯇ꯭ꯔꯒꯁꯨ ꯂꯣꯏꯔꯛꯄꯗ ꯃꯌꯥꯝ ꯐꯪꯕꯤ ꯑꯣꯏꯔꯝꯒꯅꯤ ꯈꯪꯗꯦ ꯑꯣꯐꯤꯁꯥꯔꯒꯤꯗꯤ ꯂꯩꯕ꯭ꯔꯥ ꯂꯩꯇꯕ꯭ꯔꯥ ꯈꯪꯗꯦ
ꯑꯣ ꯍꯟꯗꯛꯀꯥꯟꯗꯤ ꯑꯠꯆꯥꯥ ꯍꯣꯏ ꯍꯣꯏ ꯑꯁꯤ ꯑꯃꯨꯔꯛ ꯀꯩ ꯍꯥꯏꯕ ꯑꯃ ꯃꯦꯝ ꯑꯃ ꯀꯥꯎꯟꯁꯤꯂꯤꯡ ꯀꯟꯅ ꯇꯧꯕꯗꯣ ꯍꯟꯗꯛꯀꯥꯟꯗ ꯑꯩꯈꯣꯏ ꯃꯅꯤꯄꯨꯔꯒꯤ
ꯑꯤꯁ ꯑ ꯀꯩ ꯀꯩ ꯀꯩꯅꯣ ꯃꯣꯏ ꯀꯥꯎꯟꯁꯤꯂꯤꯡ ꯇꯧ ꯑꯩ ꯃꯁꯛ ꯈꯪꯒꯨꯝ ꯇꯧꯔꯦ ꯃꯃꯤꯡ
ꯃꯤ ꯉꯧꯔꯒ ꯋꯥꯡꯉꯒ ꯃꯦꯝ ꯑꯃ ꯋꯥ ꯐꯖꯅ ꯉꯥꯡꯕ ꯑꯣꯅꯣꯞ ꯇꯤ ꯎꯞꯇꯤ ꯑ ꯑꯩ ꯑꯩꯉꯣꯟꯗꯗꯤ ꯑꯩꯅ ꯎꯕ ꯃꯇꯝꯗꯗꯤ ꯎꯞꯇꯦ
ꯑꯅꯣ꯭ꯞ ꯎꯞꯄ꯭ꯔ ꯑꯦꯁ ꯑꯦꯁ ꯀꯔꯤꯌꯔ ꯀꯥꯎꯟꯁꯤꯂꯤꯡ ꯍꯥꯏꯕ꯭ꯔꯥ ꯀꯩꯅꯣꯝ ꯍꯥꯏꯗꯥꯏꯅꯦ ꯃꯣꯏꯗꯣ
ꯑꯩꯁꯨ ꯈꯪꯗꯦꯅꯦ ꯁꯨꯝ ꯃꯔꯛ ꯃꯔꯛꯇ ꯁꯔ ꯗꯅꯕꯤꯔꯒꯁꯨ ꯑꯗꯨꯝ ꯂꯣꯏꯅꯔꯒ ꯇꯧꯕ ꯃꯦꯝ ꯑꯃꯗꯣ ꯃꯤ ꯉꯧꯔꯒ
ꯎꯝ
ꯎꯝ ꯑꯃꯨꯔꯛ ꯃꯥ ꯃꯥꯒꯤ ꯀꯥꯎꯟꯁꯤꯂꯤꯡ ꯑꯃ ꯌꯥꯎꯕ ꯆꯠꯂꯨꯏꯕꯀꯣ ꯑꯗꯨꯗ
ꯃꯇꯝꯗꯣ ꯀꯣꯟꯅꯗꯕ ꯍꯥꯏꯇꯥꯔꯦ ꯑꯩꯈꯣꯏꯅ ꯍꯪꯅꯤꯡꯕ ꯃꯗꯨꯁꯨ ꯄꯥꯛ ꯍꯪꯕ ꯉꯝꯗꯕꯗꯣ ꯑꯗꯣ ꯃꯤꯒꯤ ꯑꯦꯛꯁꯄꯤꯔꯤꯌꯦꯟꯁꯇ ꯃꯥꯒꯤ ꯁꯦꯟꯇꯔꯗ ꯆꯠꯂꯒ ꯍꯪꯕ ꯃꯇꯝꯗ ꯗꯥꯏꯔꯦꯛꯂꯤ ꯃꯥꯒ ꯎꯅꯕ ꯐꯪꯗꯦꯅ ꯍꯥꯏꯕꯀꯣ ꯃꯥꯒꯤ ꯑꯦꯁꯤꯁꯇꯦꯟꯒꯨꯝꯕꯒ ꯀꯥꯎꯟꯁꯦꯂꯤꯡ ꯇꯧꯍꯜꯂꯦ ꯑꯗꯨꯒ ꯑꯗꯨꯗꯣ ꯈꯔ ꯌꯧ ꯐꯥꯠꯇꯦ ꯈꯣꯠꯇꯦꯒꯨꯝꯕ ꯍꯥꯏꯕ ꯑꯩ ꯃꯥꯒꯁꯨ ꯑꯗꯨꯝ ꯎꯅꯅꯤꯡꯕꯅꯦꯕꯀꯣ ꯍꯥꯏꯕꯗꯤ ꯃꯥꯒꯤ ꯀꯥꯎꯟꯁꯤꯂꯤꯡ ꯑꯗꯨꯝ ꯑꯦꯛꯁꯄꯤꯔꯤꯌꯦꯟꯁ ꯇꯧꯕ ꯃꯤꯁꯤꯡꯒꯗꯤ ꯌꯥꯝ ꯅꯨꯡꯉꯥꯏ ꯍꯥꯏꯌꯦꯕ ꯃꯥꯒꯤ ꯄ꯭ꯔꯁꯣꯅꯦꯜ ꯀꯥꯎꯟꯁꯤꯂꯤꯡꯗꯣ ꯑꯗꯨ ꯑꯣꯏꯔꯕꯅꯤꯅ ꯈꯟꯗꯤ ꯈꯟꯕꯅꯦ ꯍꯥꯏꯕꯗꯤ ꯑꯩꯈꯣꯏꯅ ꯈꯟꯕꯒ ꯑꯩꯈꯣꯏꯅ ꯎꯗꯕ ꯖꯒꯥꯁꯨ ꯌꯥꯝ ꯂꯩꯗꯅ ꯑꯩꯈꯣꯏꯒꯤ ꯄ꯭ꯔꯣꯐꯦꯁꯟꯗꯗꯤ ꯑꯗꯨ ꯑꯣꯏꯕꯅꯤꯅ ꯊꯦꯡꯗꯤ ꯊꯦꯡꯅꯅꯤꯡꯕꯅꯤ ꯃꯥꯁꯦ ꯃꯔꯛꯇ
ꯑꯩꯅ ꯈꯪꯉꯤꯁꯤꯅ ꯃꯥꯖꯦ ꯀꯩꯅꯣꯒꯤꯗ ꯑꯗꯨꯝ ꯌꯨꯇꯨꯨꯞꯇꯖꯨ ꯀꯩꯀꯥꯗꯖꯨ ꯑꯗꯨꯝ ꯊꯦꯡꯅꯔꯦꯕꯀꯣ
ꯎꯝ
ꯑꯗꯨꯒ ꯑꯥ